ꯍꯜꯂꯣ ꯅꯪ ꯋꯥꯏꯐꯥꯏ ꯐꯣꯟ ꯂꯩꯕ꯭ꯔꯣ
ꯋꯥꯏ ꯐꯥꯏ ꯂꯩꯇꯦ ꯑꯩꯒꯤ ꯅꯦꯠꯁꯦ ꯑꯣꯟ ꯇꯧꯔ ꯌꯥꯔꯦ
ꯌꯥꯏꯌꯦ ꯌꯥꯕꯨꯗꯤ ꯌꯥꯅꯤꯌꯦ ꯑꯥ ꯑꯗꯣ ꯑꯦꯝꯕꯤ ꯂꯣꯏꯊꯣꯛꯈ꯭ꯔꯗꯤ ꯇꯦꯛꯈꯤꯅꯤꯀꯣ ꯑꯜꯂꯤꯃꯤꯇꯦꯛꯀꯤꯗꯣ ꯑꯟ ꯂꯤꯃꯤꯠꯇꯒꯤꯗ ꯍꯥꯞꯅꯩꯑꯕ ꯑꯩꯗꯤ ꯍꯣꯏ ꯍꯧꯖꯤꯛꯄꯨꯗꯤ ꯌꯥꯝ ꯀꯟꯅ ꯀꯨꯏ ꯁꯥꯟꯅꯗꯧꯅꯤꯅ ꯌꯥꯅꯦꯕ ꯑꯣ ꯑꯩꯈꯣꯏ ꯏꯇꯩꯒꯤꯗꯣ ꯌꯥꯗꯦꯗꯤꯅꯦ ꯑꯩꯗꯣ ꯉꯁꯥꯏꯒꯤ ꯀꯩꯅꯣꯗꯣ ꯆꯤꯡꯊꯣꯛꯑꯀꯥꯟꯗꯅꯦ ꯃꯥꯏ ꯌꯨꯖꯗꯣ ꯊꯣꯛꯇ꯭ꯔꯦꯕꯀꯣ ꯌꯥꯔꯦ ꯇꯣꯛꯑꯁꯦ ꯎꯝ ꯅꯪ ꯆꯥꯛ ꯆꯔ ꯀꯩ ꯏꯟꯖꯥꯡ ꯆꯥꯔꯒꯦ ꯉꯁꯤ
ꯑꯩ ꯀꯥꯡꯇꯛ ꯊꯣꯡꯉꯦ ꯗꯗꯥꯅ ꯊꯣꯡꯉꯝꯃꯦ ꯑꯩꯗꯤ ꯌꯥꯗ꯭ꯔꯦ ꯀꯥꯡꯇꯛ ꯊꯣꯡꯕ ꯆꯥꯔꯦ ꯂꯡꯆꯥꯛ ꯉꯍꯥꯛ ꯆꯥꯛꯀꯦꯅ ꯆꯥꯛꯑꯝꯃꯤꯅꯦ ꯆꯥꯛ ꯆꯥꯗ꯭ꯔꯤꯕꯣ
ꯑꯩ ꯆꯥꯕ ꯀꯨꯏ ꯇꯣꯛꯇ ꯉꯥꯏꯔꯤꯌꯦ ꯀꯩꯅꯣ ꯇꯧꯔꯒ ꯁꯦꯕꯣꯠ ꯊꯣꯡꯉꯦ ꯑꯩꯈꯣꯏꯗꯤ ꯑꯩꯈꯣꯏ ꯃꯥꯅ ꯁꯦꯕꯣꯠ ꯊꯣꯡꯉꯝꯃꯦ ꯑꯗꯨꯒ ꯀꯩꯅꯣ ꯇꯧꯕꯅꯤ ꯅꯪ ꯅꯍꯥꯟ ꯒꯤ ꯅꯨꯡꯒꯤꯗꯨꯗꯤ ꯀꯩ ꯍꯥꯏꯅꯈ꯭ꯔꯒꯦ ꯈꯨꯗꯣꯞꯀꯤꯗꯣ
ꯅꯨꯡꯒꯤꯗꯣ ꯑꯩꯅ ꯉꯔꯥꯡ ꯐꯣꯟ ꯇꯧꯔ ꯍꯪꯉꯦ ꯑ ꯀꯩꯅꯣ ꯃꯣꯏꯅ ꯁꯥꯏꯌꯁ ꯅꯨꯡ ꯀꯩꯀꯥ ꯊꯥꯔꯛꯑꯣ ꯑꯗꯒꯤ ꯗꯤꯖꯥꯏꯟ ꯊꯥꯔꯛꯑꯣ ꯑꯗꯣ ꯊꯥꯒ꯭ꯔꯦ ꯃꯣꯏꯅ ꯑꯃ ꯅꯪꯗꯤ ꯑꯩꯅ ꯉꯍꯥꯟ ꯀꯩꯅꯣꯒꯤꯗꯣ ꯐꯣꯇꯣ ꯀꯥꯞꯄꯣ ꯈꯨꯗꯣꯞ ꯑꯃ ꯁꯥꯔ ꯂꯩꯔꯕꯗꯣ ꯐꯣꯇꯣ ꯀꯥꯞꯄ ꯊꯥꯔꯒ ꯑꯗꯨ ꯊꯥꯔꯝꯗꯕꯤꯗ ꯃꯣꯏ ꯐꯦꯁꯕꯨꯛꯀꯤꯗꯣ ꯑꯗꯨꯝ ꯊꯥ ꯂꯩꯔꯝꯃꯤꯅꯦ
ꯀꯔꯝꯕꯅꯣ ꯍꯥꯏꯖꯦ
ꯃꯣꯏꯒꯤ ꯐꯦꯁꯕꯨꯛꯇ ꯊꯥꯒꯠꯂꯛꯄꯗꯣ ꯐꯣꯟꯗꯩ ꯀꯥꯞꯄ ꯅꯪꯅ ꯑꯗꯨ ꯊꯥꯔ ꯂꯩꯔꯝꯃꯦꯕ ꯑꯗꯣ ꯑꯗꯨ ꯑꯗꯨꯝ ꯁꯥꯍꯟꯈ꯭ꯔꯦꯗ ꯑꯗꯨꯝ ꯁꯥꯔꯣꯅ
ꯑꯗꯨꯗ ꯃꯥꯅ ꯃꯥꯅ ꯄꯥꯝꯃꯦ ꯍꯥꯏꯕꯗꯨ ꯅꯠꯇ꯭ꯔꯣ
ꯍꯣꯏ ꯗꯗꯥ ꯑꯗꯨ ꯑꯗꯨꯝ ꯁꯥꯍꯜꯂꯣ ꯃꯣꯏꯅ ꯐꯦꯁꯕꯨꯛꯇ ꯊꯥꯒꯠꯂꯛꯄ ꯃꯑꯣꯡꯗꯣ ꯑꯗꯨ ꯑꯗꯨꯝ ꯁꯥꯍꯜꯂꯣ ꯅꯅꯦ ꯑꯗꯨ ꯑꯣꯏ ꯁꯥꯍꯜꯂꯦ ꯑꯩꯅ ꯍꯪꯉꯦ ꯐꯣꯟ ꯇꯧꯔꯒ ꯁꯤꯒꯤ ꯅꯣꯏ ꯑꯩꯅ ꯐꯣꯇꯣ ꯀꯥꯞꯄ ꯊꯥꯖꯤꯜꯂꯦꯕ ꯑꯗ ꯑꯩꯅ ꯊꯥꯖꯤꯟꯈꯤꯕꯗꯣ ꯍꯧꯖꯤꯛꯇ ꯐꯣꯇꯣ ꯀꯥꯞꯄ ꯊꯥꯈꯤ ꯑꯗꯨꯒꯤ ꯃꯑꯣꯡꯗ ꯁꯥꯕ ꯌꯥꯒꯗ꯭ꯔꯥ ꯅꯨꯡꯗꯣ ꯍꯥꯞꯄ ꯌꯥꯒꯗ꯭ꯔꯥ ꯍꯪꯉꯦ ꯌꯥꯅꯤꯌꯦ ꯑꯣ ꯑꯗꯨ ꯑꯣꯏꯇꯥꯗꯤ ꯑꯗꯨ ꯍꯥꯞꯄꯤꯔꯛꯑꯣꯅ
ꯅꯍꯥꯟ ꯅꯣꯏꯒꯤ ꯅꯍꯥꯟ ꯅꯍꯥꯟꯁꯤꯗ ꯅꯣꯏꯅ ꯄꯨꯔꯛꯄꯗꯣ ꯑꯗꯨꯏꯗꯨꯗꯤ ꯗꯤꯖꯥꯏꯟꯗꯨꯔꯕ
ꯅꯠꯇꯦ ꯑꯗꯨꯒ ꯑꯃꯨꯛ ꯃꯥꯟꯅꯗ꯭ꯔꯦ ꯍꯧꯖꯤꯛꯀꯤꯁꯤ ꯅ ꯑꯃꯨꯛ
ꯍꯧꯖꯤꯛꯁꯦ ꯑꯃꯨꯛ ꯃꯥꯟꯅꯗ꯭ꯔꯦꯕ
ꯅꯪꯒꯤ ꯐꯣꯟꯗ ꯌꯥꯎꯔꯝꯒꯅꯤ ꯑꯥ ꯀꯩꯅꯣ ꯅꯨꯡ ꯀꯩ ꯃꯆꯨꯅꯣ ꯑꯃ ꯊꯤꯟꯕꯅꯤꯅꯦ
ꯑꯣ ꯑꯣ ꯑꯣ ꯑꯩꯅ ꯐꯣꯠꯇꯣ ꯑꯣ ꯀꯩꯅꯣꯗꯣ ꯃꯣꯏꯅ ꯚꯤꯗꯤꯑꯣ ꯊꯥꯒꯠꯂꯛ ꯚꯤꯗꯤꯑꯣ ꯊꯥꯗꯣꯔꯛꯄꯗ ꯑꯩꯅ ꯍꯧꯕꯗꯨ ꯅꯠꯇ꯭ꯔꯣ ꯑꯗꯨ ꯊꯥꯔꯝꯗ꯭ꯔꯕ ꯑꯩꯅ ꯅꯣꯏ
ꯅꯠꯇꯦ ꯊꯥꯔꯝꯃꯦꯕꯀꯣ ꯅꯪꯅ ꯊꯥꯔꯝꯃꯤꯁꯤ ꯅ ꯃꯣꯏꯅ ꯑꯗꯨꯒꯤ ꯚꯤꯗꯤꯑꯣ ꯀꯥꯞꯄꯒ ꯊꯥꯒꯠꯂꯛꯄꯗꯣ ꯑꯗꯨꯗꯣ ꯑꯣꯏꯅ ꯊꯥꯔꯝꯃꯦꯕ ꯑꯩꯅ ꯊꯥꯎ ꯍꯥꯏꯁꯤ ꯅ ꯑꯃ ꯈꯨꯗꯣꯞ ꯑꯁꯥꯕ ꯑꯃ ꯂꯩꯔꯝꯗ꯭ꯔꯥ ꯃꯣꯏꯒꯤꯗ ꯑꯗꯨꯗꯣ ꯀꯥꯞꯄ ꯊꯥꯎ ꯍꯥꯏꯕ
ꯑꯣ ꯑꯣ ꯑꯣ ꯑꯣ ꯑꯣ ꯑꯣ ꯃꯥꯅ ꯌꯦꯡꯍꯜꯂꯛꯄꯗꯣ
ꯎꯝ ꯃꯣꯏ ꯌꯦꯡꯂꯛꯒ ꯑꯗꯨ ꯑꯗꯨꯝ ꯐꯖꯗ꯭ꯔꯅꯦ ꯅꯨꯄꯥꯒꯤ
ꯐꯖꯩꯌꯦ ꯑꯗꯨꯗꯤ ꯅꯪꯅ ꯍꯥꯏꯕꯗꯤ ꯌꯥꯗ꯭ꯔꯣ ꯑꯗꯨꯗꯤ ꯑꯗꯨ ꯇꯧꯔꯒꯦ ꯍꯥꯏꯔꯗꯤ ꯃꯣꯏ ꯅꯨꯄꯤꯗꯨꯗ ꯐꯣꯟ ꯇꯧꯔꯒ
ꯌꯥꯔꯦ ꯑꯗꯨꯕꯨꯗꯤ ꯗꯗꯥ ꯅ ꯍꯧꯖꯤꯛꯀꯤ ꯃꯣꯏ ꯊꯥꯒꯠꯂꯛꯄꯗꯁꯨ ꯑꯗꯨꯝ ꯌꯥꯏꯁꯦ ꯑꯃ ꯁꯥꯥꯍꯟꯒꯔꯣꯅ ꯁꯥꯍꯟꯒꯔꯦ ꯏꯕꯦꯝꯃ ꯃꯗꯨ ꯂꯣꯏ ꯅꯨꯃꯤꯠ ꯃꯔꯤ ꯃꯉꯥꯅꯤꯗꯤ ꯆꯪꯅꯤ ꯍꯥꯏ ꯅꯨꯃꯤꯠ ꯃꯔꯤ ꯃꯉꯥꯅꯤ ꯃꯇꯨꯡꯗ ꯍꯥꯏꯔꯛꯀꯦ ꯃꯣꯏ ꯑꯗꯨꯝ ꯀꯣꯜ ꯇꯧꯔꯛꯀꯦꯅ ꯍꯥꯏꯔꯛꯏ ꯈꯨꯗꯣꯞꯀꯤꯅꯦ ꯋꯥꯁꯤꯃ ꯂꯣꯏꯁꯤꯟꯈ꯭ꯔꯕ ꯑꯩ ꯋꯥꯏ ꯁꯪꯉꯅꯤ ꯄꯩꯁꯥ ꯌꯥꯝꯕ ꯌꯥꯝꯗꯕ ꯈꯨꯗꯣꯀꯤ ꯋꯥꯁꯤꯃ ꯂꯣꯏꯁꯟꯈ꯭ꯔꯗꯤ
ꯎꯝ ꯃꯣꯏꯗꯣ ꯃꯣꯏꯅ ꯏꯔꯛ ꯂꯨꯄꯥ ꯂꯤꯁꯤꯡ ꯃꯥꯄꯟꯒꯅꯦ ꯆꯅꯤꯒ ꯀꯌꯥꯅꯣꯃ ꯑꯣꯏꯕꯅꯤꯅꯦ ꯆꯅꯤꯒ ꯅꯤꯐꯨ ꯀꯌꯥꯅꯣ ꯑꯣꯏꯕꯅꯤ ꯎꯝ
ꯅꯠꯇ꯭ꯔꯥ
ꯎꯝ
ꯑꯗꯨꯗꯤ ꯀꯀꯥꯅ ꯍꯥꯏꯕꯗꯣ ꯅꯨꯡ ꯑꯣꯟꯅꯕ ꯑꯣꯟꯅꯗꯕꯩ ꯋꯥꯔꯤꯗꯤ ꯇꯣꯛꯈ꯭ꯔꯒ
ꯍꯣꯏ
ꯑꯥ ꯆꯨꯝꯗꯤ ꯆꯨꯝꯃꯤꯕ ꯂꯤꯁꯤꯡ ꯇꯔꯦꯠꯅꯤꯄꯥꯟ ꯆꯪꯅꯤ ꯍꯥꯏꯗꯨꯅꯗꯤ
ꯍꯣꯏ ꯑꯗꯨ ꯃꯥꯅ ꯑꯩꯉꯣꯟꯗ ꯍꯥꯏꯕꯖꯤꯗ ꯋꯥꯃꯗꯤ ꯑꯗꯨꯝ ꯂꯩꯔꯤꯑꯦꯕ ꯑꯩꯅ ꯍꯥꯏꯕ ꯉꯁꯥꯏꯒꯤ ꯑꯩꯅ ꯀꯀꯥ ꯈ꯭ꯋꯥꯏꯗꯩ ꯍꯣꯡꯕꯗ ꯀꯌꯥ ꯂꯩ ꯍꯪꯕꯗ ꯃꯥꯅ ꯈ꯭ꯋꯥꯏꯗꯩ ꯍꯣꯡꯕꯗꯗꯤ ꯂꯨꯄꯥ ꯂꯤꯁꯤꯡ ꯑꯃꯒ ꯆꯅꯤ ꯆꯍꯨꯝ ꯂꯩ ꯍꯥꯏꯔꯛꯑꯦꯕ ꯑꯥꯗ ꯍꯧꯖꯤꯛꯀꯤ ꯑꯃꯨꯛ ꯍꯧꯖꯤꯛꯀꯤ ꯃꯐꯝꯗꯨꯗꯅ ꯈ꯭ꯋꯥꯏꯗꯩ ꯍꯣꯡꯕꯗ ꯂꯩꯔꯝꯃꯤꯗꯣ ꯂꯨꯄꯥ ꯆꯥꯎꯉꯥꯅꯦꯕ ꯑꯥꯗꯨꯒꯤ ꯈꯦꯅꯕ ꯑꯗꯨꯒꯤ ꯈꯦꯅꯕꯖꯤꯅꯦꯕ ꯂꯥꯛꯏꯕ ꯄꯣ ꯋꯥꯖꯦ ꯍꯧꯖꯤꯛꯀꯤ ꯀꯀꯥꯗꯨꯅ ꯃꯉꯣꯟꯗꯖꯨ ꯀꯀꯥꯗꯖꯨ ꯑꯇꯣꯞ ꯄꯥ ꯌꯣꯜꯂꯛꯏꯕ ꯃꯤꯗꯨꯅ ꯀꯗ꯭ꯔ ꯇꯧꯕꯤꯔ ꯈ꯭ꯋꯥꯏ ꯍꯣꯡꯕꯗꯣ ꯑꯥ ꯂꯨꯄꯥ ꯂꯤ ꯂꯤꯁꯤꯡ ꯑꯃ ꯆꯅꯤ ꯆꯍꯨꯝ ꯄꯤꯕꯗꯣ ꯆꯥꯎꯉꯥ ꯄꯤꯕꯗꯣ ꯑꯣꯏꯅ ꯄꯤꯁꯟꯕꯤ ꯄꯤꯔꯛꯑꯝꯃꯣꯅꯦ ꯅꯠꯇ꯭ꯔꯥ ꯀꯀꯥꯗꯤ ꯈꯪꯗꯕꯅꯤꯅ ꯑꯈꯣꯏꯗꯖꯨ ꯃꯨꯛ ꯄꯤꯔꯛꯀꯗꯣꯏꯅꯦꯕ ꯑꯗꯨ ꯄꯣꯠꯇꯣ ꯑꯗꯨꯅꯦ ꯑꯩ ꯑꯩꯅ ꯈꯜꯂꯤꯖꯦ ꯑꯗꯨꯃꯥꯏꯅ ꯈ꯭ꯋꯥꯏꯗꯩ ꯍꯣꯡꯕꯗꯣ ꯃꯥꯅ ꯑꯗꯨꯗꯩ ꯍꯦꯟꯅ ꯂꯩꯇꯦ ꯍꯥꯏꯔꯒ ꯁꯣꯝꯗ ꯑꯃꯨꯛ ꯂꯩꯔꯝꯃꯤꯁꯤꯅꯦꯕ ꯑꯩꯅ ꯈꯜꯂꯤꯖꯦ ꯑꯗꯨꯗꯤ ꯈꯔ ꯀꯅꯣ ꯇꯧꯗ꯭ꯔꯥ
ꯃꯥꯟꯅꯦ ꯑꯗ ꯑꯈꯣꯏꯅꯖꯨ ꯄꯣꯠꯇꯨ ꯄꯥꯝꯃꯤ ꯄꯥꯝꯗꯦꯖꯨ
ꯑꯥ ꯑꯈꯣꯏꯗꯤ ꯄꯣꯠ ꯃꯁꯛ ꯈꯪꯗꯕꯅꯤꯅ ꯃꯤꯅ ꯁꯤ ꯄꯤ ꯁꯤ ꯇꯧꯋꯦ ꯍꯥꯏꯗꯣ ꯑꯈꯣꯏꯗꯤ ꯑꯗꯨꯝ ꯊꯥꯖꯗꯣꯏꯅꯦ ꯂꯧꯗꯣꯏꯅꯦꯕ ꯃꯨꯛ ꯃꯨꯛ
ꯃꯥꯟꯅꯤ ꯃꯣꯏꯒꯤꯗꯣ ꯃꯣꯏꯒꯤ ꯀꯩꯁꯨ ꯖꯨꯠ ꯃꯨꯠꯇꯤ ꯀꯩꯁꯨ ꯇꯧꯔꯣꯏꯗꯥ ꯇꯧꯗ ꯖꯨꯠ ꯃꯨꯠ ꯇꯤꯀꯩꯁꯨ ꯇꯧꯔꯣꯏꯕ ꯃꯣꯏꯒꯤꯗꯣ
ꯎꯝ ꯃꯣꯏ ꯖꯨꯠ ꯃꯨꯠꯇꯤ ꯇꯧꯗꯧ ꯃꯥꯟꯗꯦ ꯀꯩꯒꯤꯅꯣꯗꯤ ꯃꯣꯏ ꯇꯦꯁ ꯇꯧꯔꯒ ꯇꯦꯁ ꯇꯧꯔꯒ ꯂꯣꯏ ꯌꯦꯡꯉꯤꯅꯤ ꯑꯃꯔꯣꯝꯗ ꯑꯗꯒꯤ ꯖꯨꯨꯠ ꯃꯨꯠ ꯇꯧꯔꯦ ꯈꯜꯖꯤ ꯃꯣꯏ ꯀꯝꯄꯅꯤ ꯍꯥꯏꯇꯥꯔꯦ ꯀꯔꯤ ꯍꯥꯏꯒꯗ꯭ꯔꯥ ꯑꯃꯔꯣꯝꯗ ꯃꯤꯒꯤ ꯃꯌꯥꯝꯒꯤ ꯀꯅꯣ ꯂꯥꯛꯀꯗꯣꯏꯅꯦ ꯍꯥꯏꯕ ꯃꯣꯏꯗꯩ ꯁꯦꯡꯗꯕꯅꯤ ꯑꯗꯨꯅꯤ ꯑꯗꯥꯅꯤ ꯇꯧꯔꯛꯀꯗꯣꯏꯅꯤ ꯃꯣꯏ ꯑꯗꯨꯝ ꯃꯨꯠꯇꯣꯏꯅꯦ ꯍꯥꯏꯕ ꯑꯗꯨꯅ ꯃꯣꯏꯁꯦ ꯍꯦꯛꯇ ꯄꯛꯇꯧꯗ ꯇꯧꯁꯟ ꯑꯗꯒꯤ ꯄꯛꯂꯧꯗ ꯂꯧꯁꯤꯜꯂ ꯌꯣꯟꯕ
ꯑꯗꯣ ꯉꯥꯈꯣꯅꯦ ꯅꯪ ꯅꯍꯥꯟ ꯑꯃ ꯑꯥ ꯅꯣꯏꯅ ꯍꯥꯟꯅ ꯁꯥꯔꯝꯃꯦ ꯍꯥꯏꯕꯗꯣ ꯄꯩꯁꯥ ꯍꯟꯗꯣꯛꯀꯤ ꯍꯥꯏꯕꯗꯣ ꯑꯗꯨ
ꯑꯗꯨꯅꯦ ꯑꯗꯨꯗꯤ ꯄꯨꯔꯥ ꯑꯌꯥꯟꯕ ꯑꯣꯏꯔꯝꯃꯣꯏꯗ꯭ꯔꯕ
ꯅꯠꯇꯦꯗ ꯑꯌꯥꯟꯕ ꯅꯠꯇꯕ ꯑꯩꯅ ꯍꯥꯏꯗꯤ ꯀꯃꯥꯏꯅ ꯑꯗꯨꯅ ꯑꯃꯨꯛ ꯈꯨꯇꯧꯖꯦ ꯀꯔꯝꯕ ꯋꯦꯗ ꯇꯧꯔꯤꯕ ꯃꯑꯣꯡꯅꯣ ꯍꯥꯏꯕ ꯅꯣꯏꯅ ꯁꯥꯔꯨ
ꯑꯗꯨꯗꯨꯅ ꯑꯃꯨꯛꯅꯦ ꯑꯈꯣꯏ ꯆꯦ ꯇꯃꯨ ꯍꯣꯏ ꯑꯈꯣꯏ ꯆꯦ ꯇꯃꯨ ꯍꯣꯏ ꯃꯅꯥꯛ ꯇꯩꯅꯦꯕꯀꯣ ꯃꯥꯖꯦ ꯑꯗꯨꯝꯕ ꯈꯨꯗꯣꯞ ꯀꯩꯀꯥꯖꯦ ꯌꯣꯜꯂꯦꯕꯀꯣ ꯌꯣꯟꯕꯩꯗ ꯗꯥꯏꯅꯇ ꯃꯣꯜꯂ ꯂꯛꯀꯤ ꯁ꯭ꯇꯣꯟ ꯑꯝꯇ ꯄꯥꯝꯃꯤ ꯂꯛꯀꯤ ꯁ꯭ꯇꯣꯟ ꯂꯧꯕꯝ ꯈꯪꯅꯕꯒ ꯂꯩꯕ꯭ꯔꯥ ꯍꯪꯕꯗꯨꯗ ꯑꯦ ꯄ꯭ꯔꯦꯝꯆꯥꯟꯗ ꯌꯣꯟꯕꯅꯤ ꯃꯥꯒꯤ ꯍꯦ ꯈꯪꯅꯕ ꯂꯩꯔꯝꯒꯅꯤ ꯍꯪꯒꯦꯅ ꯃꯉꯣꯟꯗ ꯍꯪꯕꯖꯤꯗ ꯂꯩ ꯍꯥꯏꯔꯦ ꯑꯗꯩꯗꯤ ꯅꯣꯏ ꯄꯣꯛꯄ ꯅꯨꯃꯤꯠꯇꯣ ꯍꯥꯏꯔꯛꯑꯣ ꯑꯗꯨꯒ ꯑꯗꯨꯒ ꯑꯗꯨꯝ ꯂꯧ ꯌꯥꯅꯤꯅ ꯍꯥꯏꯔ ꯄꯣꯛꯄ ꯅꯨꯃꯤꯠꯁꯦ ꯍꯥꯏꯔ ꯂꯧꯕꯅꯦꯕ ꯍꯧꯖꯤꯛꯀꯤꯖꯤꯅ ꯀꯨꯊꯤꯒ ꯑꯝꯇ ꯌꯦꯡꯕ ꯅꯠꯇꯦ ꯄꯣꯛꯄ ꯅꯨꯃꯤꯠꯁꯦ ꯍꯥꯏꯔꯒ ꯃꯣꯏꯅ ꯑꯗꯨꯗꯤ ꯁꯥꯔꯛꯑꯒꯦꯅ ꯍꯥꯏ ꯂꯨꯄꯥ ꯀꯌꯥ ꯆꯪꯅꯤ ꯑꯗꯨꯃꯥꯏꯅ ꯂꯤꯁꯤꯡ ꯑꯍꯨꯝ ꯆꯪꯅꯤ ꯁꯥꯏꯔ ꯁꯥꯔꯛꯄꯅꯦꯕ ꯑꯩꯈꯣꯏꯗꯤ ꯅꯨꯡꯗꯣ ꯑꯐꯕ ꯐꯠꯇꯕ ꯀꯔꯤ ꯀꯔꯥ ꯑꯝꯇ ꯈꯪꯉꯗꯦ ꯑꯗꯨ ꯑꯣꯏꯇꯥꯔꯗꯤ ꯕ꯭ꯂꯨ ꯁꯦꯐꯤ꯭ꯌꯔꯒꯤ
ꯄꯥꯝꯗ꯭ꯔꯤꯁꯤꯅ ꯀꯔꯤ ꯋꯥꯔꯤꯗꯒꯤ ꯂꯥꯛꯈꯤꯕꯅꯣ ꯑꯩ ꯀꯥꯎꯈ꯭ꯔꯦ ꯅꯪꯅ ꯍꯥꯏꯐꯦꯠꯇ ꯄꯟꯈꯤꯕ
ꯊꯥꯔꯛꯑꯦꯕꯀꯣ ꯈꯨꯗꯣꯞꯀꯤ ꯗꯤꯖꯥꯏꯟ ꯑꯗꯩ ꯃꯈꯜ ꯃꯈꯜ ꯈꯔ ꯊꯥꯔꯛꯑꯦꯕ ꯑꯁꯥꯕ ꯑꯁꯥꯕꯩꯗ ꯃꯥꯅ ꯈꯪꯒ꯭ꯔꯤꯖꯤꯅ ꯍꯧꯖꯤꯛꯀꯤ ꯑꯥ ꯀꯠꯇꯤꯡꯗꯣ ꯀꯠꯇꯤꯡꯗꯨꯅ ꯍꯥꯞꯄ ꯈꯨꯗꯣꯞꯁꯦ ꯀꯇꯤꯡꯒꯤ ꯅꯨꯡꯁ ꯑꯣꯏꯕ ꯈꯨꯗꯣꯞ ꯃꯥꯅ ꯁꯥꯍꯜꯂꯤꯕ ꯈꯨꯗꯣꯞ ꯗꯤꯖꯥꯏꯟꯗꯤ ꯆꯞ ꯃꯥꯟꯅꯩ ꯀꯣ ꯗꯤꯖꯥꯏꯟꯁꯤꯗ ꯍꯧꯖꯤꯛꯀꯤ ꯀꯠꯇꯤꯡ ꯅꯨꯡꯁꯦ ꯍꯥꯞꯄꯒ ꯑꯃ ꯌꯥꯎꯋꯦꯕ ꯑꯗꯨꯗꯣ ꯃꯥꯅ ꯈꯜꯂꯦꯕ ꯁꯤ ꯃꯑꯣꯡꯁꯦ ꯁꯥꯕꯤꯔꯛꯑꯣꯅ ꯑꯩ ꯑꯗꯨ ꯊꯥꯈ꯭ꯔꯦ ꯁꯤ ꯃꯑꯣꯡꯁꯦ ꯁꯥꯕꯤꯔꯣꯅ ꯑꯈꯣꯏꯗꯤ ꯁꯤ ꯃꯑꯣꯡꯁꯦ ꯁꯥꯕꯤꯔꯣ ꯍꯥꯏꯕꯅꯤꯅ ꯑꯩꯒꯤ ꯋꯥꯈꯟꯗꯁꯨ ꯅꯨꯡ ꯈꯨꯗꯣꯞ ꯂꯣꯏ ꯆꯞ ꯃꯥꯟꯅꯅ ꯑꯗꯨꯝ ꯁꯥꯎꯔꯛꯇꯕꯣꯏ ꯅꯤꯡꯉꯦꯕ ꯗꯗꯥꯁꯨ ꯑꯗꯨꯅꯦꯕ ꯈꯜꯂꯝꯃꯤꯖꯦ ꯆꯞ ꯃꯥꯟꯅꯅ ꯍꯥ ꯑꯩꯈꯣꯏꯅ ꯍꯥꯞꯄꯤꯕ ꯅꯨꯡ ꯑꯗꯒꯤ ꯈꯜꯂꯤꯕ ꯗꯤꯖꯥꯏꯟ ꯆꯞ ꯃꯥꯟꯅ ꯁꯥꯔꯛꯀꯅꯤ ꯈꯨꯗꯣꯞꯁꯨ ꯁꯥ ꯂꯣꯏ ꯄꯤꯔꯛꯄꯗꯗꯤ ꯅꯨꯡꯖꯤꯅ ꯉꯁꯥꯏꯒꯤ ꯑꯃ ꯃꯣꯏꯅ ꯍꯥꯏꯕꯗꯣ ꯔꯥꯎꯟ ꯀꯣꯏꯕꯗꯣ ꯔꯥꯎꯟ ꯀꯣꯏꯕ ꯅꯨꯡꯖꯦ ꯍꯥꯞꯄꯦ ꯔꯥꯎꯟ ꯀꯣꯏꯕ ꯅꯨꯡꯖꯦ ꯑꯩꯈꯣꯏꯒꯤ ꯃꯝꯃꯤ ꯂꯪꯖꯨ ꯂꯪꯗꯦ ꯆꯥꯒꯤ ꯇꯥꯏꯞꯇ ꯀꯩꯅꯣꯝ ꯇꯧꯋꯦꯕ ꯅꯨꯡꯖꯦ ꯑꯗꯨꯗꯣ ꯑꯩꯅ ꯍꯥꯞꯄꯦ ꯗꯗꯥꯅ ꯑꯦ ꯈꯔꯒ ꯋꯥ ꯄꯦꯠꯂꯦ ꯁꯤ ꯅꯨꯡ ꯑꯩꯅ ꯈꯜꯂꯤꯗꯤ ꯁꯤ ꯅꯨꯡꯗꯤ ꯅꯠꯇꯦ ꯁꯤ ꯅꯨꯡꯁꯤꯗꯤ ꯑꯩ ꯄꯥꯝꯗꯦ ꯑꯃ ꯍꯦꯛꯇ ꯁꯤ ꯌꯥꯔꯗꯣ ꯑꯗꯨꯁꯨ ꯁꯤ ꯅꯨꯡꯁꯤꯗꯤ ꯑꯩ ꯄꯥꯝꯗꯦ ꯍꯟꯕ ꯌꯥꯒꯗ꯭ꯔꯥ ꯍꯪꯉꯨ ꯁꯤꯅꯦꯕ ꯑꯩꯁꯨ ꯄꯥꯝꯗꯦ ꯑꯗꯨ ꯍꯥꯏꯅ ꯄꯥꯝꯗ ꯄꯥꯝꯗ ꯁꯤ ꯗꯥꯎ ꯃꯥꯅ ꯍꯥꯏꯌꯦ ꯗꯥꯎꯅꯒ ꯌꯥꯗꯕꯅꯦ ꯗꯥꯎ ꯌꯥꯗꯕꯒꯤ ꯗꯥꯎ ꯌꯥꯅꯕ ꯑꯝꯇ ꯁꯤꯒꯦ ꯇꯧꯕꯗꯨꯕꯨ ꯑꯥ ꯗꯥꯎ ꯌꯥ ꯗꯕꯒꯤ ꯗꯥꯎ ꯌꯥꯅꯕ ꯁꯤꯒꯦ ꯇꯧꯕꯖꯤꯖꯨ ꯗꯥꯎ ꯑꯗꯨꯝ ꯌꯥꯗꯦ ꯄꯥꯝꯗꯕ ꯑꯗꯨꯝ ꯊꯣꯛꯏ ꯃꯥ ꯍꯥꯏꯖꯦ ꯑꯗꯨꯅ ꯑꯩ ꯑꯩꯅ ꯄꯥꯝꯗ ꯄꯥꯝꯗ ꯁꯤꯁꯦ ꯑꯩ ꯗꯥꯥꯎꯒ ꯑꯃꯨꯛ ꯍꯦꯟꯅ ꯌꯥꯗꯧ ꯃꯥꯟꯗꯦ ꯁꯤꯅꯦꯕ ꯑꯗꯩꯗꯤ ꯑꯩꯁꯨ ꯏꯁꯤ ꯀꯥꯈꯠꯂꯦ ꯑꯗꯨꯏ ꯑꯗꯨꯗꯗꯤ ꯐꯔꯦ ꯐꯔꯦ ꯍꯟꯕ ꯌꯥꯕ꯭ꯔꯥ ꯍꯪꯉꯒꯦꯅ ꯏꯆꯦ ꯁꯨꯃꯥꯏꯅ ꯇꯧꯗꯅ ꯅꯨꯡꯖꯦ ꯑꯣꯟꯅꯔꯝꯃꯦ ꯅꯣꯏꯅ ꯍꯥꯞꯄꯛꯏꯁꯦ ꯑꯩꯈꯣꯏꯅ ꯈꯜꯂꯤꯕ ꯅꯨꯡꯗꯨꯗꯤ ꯁꯤꯁꯦ ꯑꯣꯏ ꯁꯤꯁꯦ ꯅꯠꯇꯦ ꯃꯃꯥꯏ ꯄꯥꯛꯄꯤ ꯍꯧꯖꯤꯛꯀꯤ ꯃꯆꯦꯠ ꯃꯀꯥꯏ ꯅꯥꯏꯕꯤꯗꯣ ꯑꯗꯨꯗꯨꯅꯦꯅ ꯍꯥꯏ ꯍꯟ ꯄꯥ ꯌꯥꯒꯗ꯭ꯔꯥ ꯅꯨꯡꯖꯦ ꯅꯨꯡꯖꯦ ꯁꯤꯟꯗꯣꯛ ꯄꯥ ꯌꯥꯒꯗ꯭ꯔꯥ ꯁꯤꯅꯦꯕ ꯑꯥ ꯃꯣꯏꯅ ꯑꯗꯨꯝ ꯋꯥꯖꯦ ꯁꯣꯏꯕꯅꯦꯕ ꯑꯩꯈꯣꯏꯗꯤ ꯀꯩꯝꯇ ꯁꯣꯏꯗꯦꯕ ꯑꯩ ꯍꯧꯕꯗꯒꯤ ꯃꯣꯏ ꯁꯣꯏꯔꯛꯏ ꯅꯠ ꯑꯣꯟꯅ ꯇꯩꯅ ꯁꯥꯕꯤꯔꯛꯑꯦ ꯑꯗꯒꯤ ꯍꯟꯕ ꯌꯥꯒꯗ꯭ꯔꯥ ꯍꯥꯏ ꯃꯇꯝꯁꯤꯗ ꯍꯪꯉꯛꯈꯤꯒꯦ ꯍꯥꯏꯔꯦ ꯉꯍꯥꯛꯇꯪ ꯂꯩ ꯇꯧꯔꯛꯀꯦ ꯑꯗꯨꯝ ꯉꯥꯛꯇꯪ ꯂꯩꯔ ꯇꯧꯔꯛꯑꯦ ꯑꯦ ꯁꯤꯟꯇꯣꯛꯄ ꯌꯥꯅꯤꯌꯦ ꯍꯥꯏꯔꯦ ꯑꯗꯨꯖꯁꯨ ꯑꯃꯨꯛꯁꯨ ꯑꯦ ꯃꯣꯏꯅ ꯑꯦ ꯁꯤ ꯁꯥꯔꯤ ꯄꯣꯠꯁꯤꯗꯤ ꯁꯤꯟꯗꯣꯛ ꯁꯤꯅ ꯇꯧꯕꯗꯤ ꯅꯨꯡꯉꯥꯏꯗꯧ ꯃꯥꯟꯗꯦ ꯍꯥꯏꯔꯝꯃꯗꯤ ꯋꯥꯗꯣ ꯑꯗꯨꯝ ꯂꯣꯏꯔꯗ꯭ꯔꯥ ꯑꯩꯈꯣꯏꯁꯦ ꯑꯦ ꯍꯟꯗꯣꯛꯄ ꯌꯥꯗꯦ ꯑꯗꯨꯝ ꯁꯤꯔꯣꯗ ꯅ ꯁꯤꯗꯣꯏꯅꯦꯕ ꯑꯗꯩꯗꯤ ꯌꯥꯅꯤ ꯍꯥꯏꯔꯛꯄꯗꯩ ꯑꯣ ꯑꯗꯨꯗꯤ ꯀꯩꯅꯣ ꯇꯧꯕꯤꯔꯛꯑꯣ ꯅꯨꯡꯁꯦ ꯁꯤꯟꯗꯣꯛꯄꯤꯔꯛꯑꯣꯅ ꯍꯥꯏ ꯈꯨꯗꯣꯞꯇꯣ ꯄꯣꯔꯛꯑꯣꯅ ꯊꯧꯋꯥꯏꯟꯒꯤ ꯈꯨꯗꯣꯞꯁꯦ ꯊꯤꯟ ꯆꯠꯂꯦꯕ ꯑꯩꯁꯦ ꯑꯉꯥꯡ ꯁ꯭ꯀꯨꯜ ꯍꯜꯂꯛꯑꯒ ꯑꯗꯨꯕꯨꯗꯤ ꯅꯨꯃꯤꯠ ꯅꯤꯅꯤ ꯍꯨꯝꯅꯤ ꯏꯟꯅ ꯀꯥꯎꯅꯗꯅ ꯁꯨꯃꯥꯏꯅ ꯑꯗꯨ ꯇꯧꯕ ꯑꯗꯥ ꯇꯧꯕ ꯄꯩꯁꯥ ꯍꯟꯇꯣꯔꯛꯑꯒꯦ ꯅꯣꯏ ꯋꯥ ꯄꯦꯠꯂꯤ ꯑꯗꯨ ꯇꯧꯋꯤ ꯁꯨꯝ ꯇꯧ ꯂꯩꯔꯦ ꯂꯨꯄꯥ ꯂꯤꯁꯤꯡ ꯑꯍꯨꯝ ꯂꯨꯄꯥ ꯂꯤꯁꯤꯡ ꯑꯍꯨꯝ
ꯈꯨꯗꯣꯛꯞꯅꯦ ꯅꯨꯡꯅꯦ ꯄꯨꯂꯞꯇ
ꯑꯁꯥꯃꯟꯁꯨ ꯂꯣꯏ ꯌꯥꯎꯕꯤꯗ
ꯑꯥꯏ ꯑꯗꯨꯗꯤ ꯌꯥꯝ ꯇꯥꯡꯕ ꯅꯠꯇꯦ ꯃꯥꯏ ꯄꯣꯠꯇꯨꯗꯤ ꯅꯪ ꯑꯁꯥꯃꯟꯒ ꯈꯨꯗꯣꯞ ꯈꯇꯪꯗ ꯂꯨꯄꯥ ꯂꯤꯁꯤꯡ ꯑꯃ ꯍꯥꯏꯔꯣꯅꯦ ꯑꯥ ꯀꯩꯅꯣꯒ ꯅꯦꯄꯥꯜ ꯄꯩꯁꯥꯒ ꯀꯩꯅꯣꯒꯗ
ꯑꯥ ꯍꯣꯏ ꯅꯨꯡꯗꯨ ꯂꯨꯄꯥ ꯂꯤꯁꯤꯡ ꯑꯅꯤ ꯃꯌꯥ ꯍꯥꯏꯔꯣ
ꯂꯤꯁꯤꯡꯅꯤ ꯍꯥꯏꯔꯣꯕ ꯑꯗꯨꯗꯤ ꯔꯇꯤꯗꯨꯗ ꯂꯨꯄꯥ
ꯔꯇꯤꯖꯨ ꯔꯇꯤ ꯃꯉꯥꯅꯦ ꯑꯗꯨꯗ ꯁꯥꯏꯖꯦ
ꯑꯗꯨꯗꯤ ꯔꯇꯤꯗꯨꯗ ꯂꯨꯄꯥꯥ ꯆꯧꯉꯥ ꯆꯧꯉꯥꯗꯪ ꯄꯥꯔꯁꯦꯕ ꯂꯤꯁꯤꯡ ꯑꯅꯤꯗꯨꯗ ꯑꯗꯨꯁꯨ ꯃꯉꯥ ꯐꯥꯗ꯭ꯔꯦꯅ ꯈꯜꯂꯁꯦꯕ ꯍꯣꯏꯅꯦ ꯆꯥꯝꯕꯔꯤ ꯄꯥꯔꯦꯁꯤ ꯆꯠꯗꯨꯗꯤ ꯃꯔꯤ ꯃꯉꯥ ꯀꯨꯟ ꯂꯤꯁꯤꯡ ꯑꯅꯤ ꯂꯩꯔꯦ ꯈꯜꯂꯁꯦꯕ
ꯎꯝ
ꯅꯠꯇ꯭ꯔ
ꯍꯣꯏ ꯑꯗꯨꯃꯥꯏꯅ ꯄꯤꯔꯤꯅꯦ ꯃꯣꯏ
ꯑꯥ ꯑꯗꯨꯗꯤ ꯉꯁꯥꯏꯒꯤ ꯃꯣꯏꯒꯤ ꯀꯩꯅꯣꯗꯨꯗ ꯑꯃ ꯂꯨꯄꯥ ꯆꯧꯉꯥ ꯆꯧꯉꯥ ꯂꯩꯍꯧꯕꯗꯣ
ꯎꯝ
ꯑꯗꯨꯒꯤ ꯆꯥꯡꯗꯣ ꯑꯣꯏꯔꯝꯃꯅꯤ ꯑꯗꯨꯗꯤ
ꯑꯣꯏꯔꯝꯃꯅꯤ
ꯅꯠꯇ꯭ꯔ
ꯎꯝ ꯑꯣꯏꯔꯝꯒꯅꯦꯕ ꯑꯗꯨꯒꯤ ꯄꯣꯠꯇꯣ
ꯊꯝꯃꯅꯤꯅ ꯆꯥꯔꯖꯇꯣ ꯃꯣꯏꯅ ꯈꯔ ꯆꯥꯎꯅ ꯂꯧꯔꯒꯁꯨ
ꯍꯣꯏ ꯍꯣꯏ ꯃꯥꯅꯦ ꯑꯗꯨ ꯑꯣꯏꯔꯝꯗꯣꯏꯅꯦꯕ ꯑꯗꯨꯒꯨꯝꯕ
ꯑꯗꯨꯒꯤ ꯅꯨꯡꯗꯥꯗꯨ ꯑꯣꯏꯗꯣꯏꯅꯦ ꯄꯟꯖꯥ ꯑꯣꯏꯔꯝꯅꯤ ꯅꯠꯇꯤꯌꯦ
ꯃꯥꯅꯦ
ꯑꯗꯨꯗꯤ ꯑꯗꯨꯝ ꯑꯗꯨ ꯍꯥꯏꯕꯣ ꯂꯤꯁꯤꯡ ꯑꯍꯨꯝ ꯑꯗꯨꯏꯗꯤ ꯑꯗꯨꯝ ꯌꯥꯏꯌꯦꯕ ꯑꯗꯨꯗꯤ
ꯌꯥꯏꯌꯦ ꯑꯗꯨ ꯄꯥꯝꯃꯤ ꯄꯥꯝꯗꯦ ꯇꯧꯔꯝꯅꯤꯅ ꯑꯗꯨ ꯍꯟꯕ ꯌꯥꯅꯤ ꯁꯦꯝꯕ ꯌꯥꯅꯤ ꯍꯥꯏꯕꯩ ꯁꯦꯝꯍꯜꯂꯨꯅꯦꯕ ꯑꯗꯨ ꯎꯝ ꯑꯗꯨ ꯇꯧꯕ ꯑꯗꯥ ꯇꯧꯕꯅ ꯗꯨꯝ ꯇꯧꯅ ꯂꯩꯔꯦ ꯄꯩꯁꯥ ꯍꯟꯇꯣꯛꯑꯒꯦ ꯑꯗꯨ ꯄꯩꯁꯥꯗꯨ ꯑꯣꯏ ꯍꯟꯇꯣꯔꯛꯑꯣ ꯍꯟꯇꯣꯛꯍꯜꯂꯕ ꯑꯗꯩꯗꯤ ꯉꯥꯡꯅꯔꯒ ꯑꯗꯨꯝ ꯂꯩꯔꯕꯅꯤꯅꯅꯦ
ꯑꯥ ꯍꯣꯏ ꯅꯪ ꯑꯃꯨꯛ ꯑꯝꯇ ꯉꯥꯏꯍꯥꯛꯇꯪ ꯂꯩꯔꯒ ꯇꯧꯔꯛꯑꯣ ꯍꯣꯏ
ꯎꯝ ꯑꯩ ꯉꯩꯍꯥꯛ ꯂꯩꯔ ꯇꯧꯔꯛꯀꯦ
ꯍꯣ ꯍꯣ ꯍꯣ ꯍꯣꯏ ꯎꯝ ꯎꯝ ꯑꯃꯨ ꯑꯃꯨꯛ ꯇꯧꯔꯣ ꯑꯃꯨꯛ ꯇꯧꯔꯣ ꯍꯧꯖꯤꯛ ꯂꯣꯏꯔꯒ ꯎꯝ